ꯇꯥꯏꯌꯦ ꯐꯅ ꯇꯥꯏꯌꯦ ꯍꯦ ꯍꯦ
ꯑꯠꯆꯥ ꯀꯩꯅꯣ ꯅꯪ ꯍꯧꯖꯤꯛꯀꯤꯗꯣ ꯀꯔꯤ ꯉꯛꯑꯦ ꯍꯥꯏꯕ ꯍꯧꯖꯤꯛꯀꯤꯗꯣ ꯍꯥ ꯍꯥ
ꯑꯥ ꯑꯁꯤꯁꯦ ꯁꯅꯕꯁꯦ ꯅꯍꯥꯟ ꯅꯍꯥꯟꯅ ꯍꯧꯈ꯭ꯔꯦꯗꯅ ꯑꯗꯣ ꯍꯦꯛ ꯍꯧꯕꯗꯒꯤ ꯍꯧꯖꯤꯛ ꯐꯥꯎ ꯀꯣ ꯑꯗꯨꯝ ꯅꯨꯡꯗꯥꯡ ꯈꯨꯗꯤꯡ ꯌꯦꯡꯕ ꯃꯤ ꯈꯔ ꯂꯩꯌꯦꯕ ꯑꯗꯨ ꯃꯣꯏꯁꯤꯗꯤ ꯀꯌꯥꯝꯝꯅ ꯇꯧꯗ꯭ꯔꯣꯖꯥꯔꯥ ꯍꯥꯏꯗꯤ ꯑꯩꯗꯤꯀꯣ ꯅꯨꯡꯊꯤꯟꯗ ꯅꯨꯡꯗꯥꯡꯗ ꯇꯨꯝꯗ꯭ꯔꯦ ꯅꯨꯡꯊꯤꯟꯗ ꯇꯨꯝꯃꯦ ꯍꯥꯏꯔꯁꯨꯀꯣ ꯑꯦ ꯅꯣ ꯐꯥꯗꯣꯛꯇ ꯌꯥꯏꯑꯕ ꯅꯤꯇꯤꯌꯥꯏꯗꯤ ꯑꯩꯗꯤ ꯌꯥꯗꯦꯕꯀꯣ ꯇꯨꯝꯁꯤꯠ ꯐꯥꯗꯗꯤ ꯑꯗꯨꯝ ꯌꯥꯗꯦꯕ ꯑꯗꯣ ꯃꯣꯏꯅꯗꯤ ꯑꯗꯨꯝ ꯌꯦꯡꯒ ꯂꯩꯕꯗꯣ ꯀꯃꯥꯏꯅ ꯍꯤꯡꯗꯦ ꯖꯥꯠꯅꯣ ꯃꯣꯏꯁꯦ ꯑꯩꯁꯦ ꯑꯗꯨꯝ ꯉꯛꯑꯦꯕ
ꯍꯣꯏ ꯍꯣꯏ ꯉꯔꯥꯡꯁꯨ ꯑꯩꯈꯣꯏ ꯑꯩꯁꯨ ꯉꯔꯥꯡ ꯌꯦꯡꯕ ꯉꯝ ꯄꯨꯡ ꯇꯨꯋꯜꯞ ꯊꯥꯔꯇꯤ ꯄꯨꯡ ꯕꯥꯔꯣ ꯃꯈꯥꯏꯗꯅꯦꯕ ꯑꯗꯨꯐꯥꯎ ꯑꯗꯨ ꯑꯩ ꯉꯔꯥꯡ ꯌꯦꯡꯗ꯭ꯔꯕꯅꯤꯅꯦ ꯑꯗꯨ ꯈꯪꯗꯦ ꯃꯣꯏꯁꯨ ꯇꯧꯕ ꯉꯝꯕ ꯑꯃꯅꯤ
ꯎꯝ ꯑꯗꯨꯅ ꯍꯣꯏ ꯑꯉꯥꯡꯁꯤꯡ ꯀꯥꯂꯦꯟ ꯀꯥꯂꯦꯟꯒꯤ ꯁꯨꯇꯤ ꯐꯪꯕ ꯈꯣꯏꯗꯤꯀꯣ ꯌꯦꯡꯁꯅꯨꯕ ꯍꯥꯏꯗꯤ ꯃꯣꯏꯗꯤ ꯊꯕꯛ ꯂꯩꯇꯦꯗꯅ ꯑꯦ ꯃꯣꯏꯗꯤ ꯁ꯭ꯀꯨꯜ ꯀꯥꯕ ꯍꯧꯈ꯭ꯔꯦ ꯁꯀꯨꯜ ꯀꯥꯔ ꯁ꯭ꯀꯨꯜ ꯀꯥꯔꯗꯗꯤ ꯃꯣꯏꯗꯤ ꯀꯔꯤ ꯊꯕꯛ ꯂꯩ ꯊꯕꯛ ꯂꯩꯇꯦꯗꯅ ꯑꯗꯨꯗ ꯎꯝ ꯍꯧꯖꯤꯛ ꯑꯉꯥꯡꯁꯤꯡ ꯅꯠꯇꯕꯀꯣ ꯑꯍꯟ ꯈꯣꯏꯁꯦ ꯁꯨꯛ ꯅꯨꯃꯤꯠ ꯀꯨꯏꯅ ꯁꯛ ꯅꯨꯃꯤꯠ ꯀꯨꯏꯅ ꯃꯣꯏꯅ ꯁꯥꯟꯅꯕꯁꯦ ꯃꯣꯏ ꯑꯗꯨꯝ ꯌꯦꯡꯉꯒ ꯂꯩꯔꯦꯕ
ꯅꯨꯡꯗꯥꯡꯗ ꯇꯨꯝꯗꯗꯤ ꯌꯦꯡꯈ꯭ꯔꯦ ꯑꯗꯣ ꯅꯨꯡꯊꯤꯟꯗ ꯇꯨꯝꯃꯦ ꯍꯥꯏꯔꯁꯦꯕ ꯅꯨꯡꯊꯤꯟꯗ ꯑꯗꯨꯝ ꯇꯨꯝꯂꯒ ꯂꯩꯔꯗꯤ ꯃꯣꯏꯗꯤ ꯊꯕꯛ ꯇꯧꯔꯝꯃꯔꯣꯏꯕ ꯑꯗꯣ ꯑꯥ ꯍꯥꯏꯗꯤ ꯁꯨꯛ ꯀꯨꯏꯅ ꯊꯕꯛ ꯇꯧꯗ꯭ꯔꯒ ꯆꯥꯅꯕ ꯊꯛꯅꯕ ꯋꯥꯠꯇ꯭ꯔꯒ ꯂꯩꯕꯁꯦ ꯐꯖꯅꯕꯨ ꯄꯩꯁꯥ ꯄꯥꯏꯅꯩꯀꫭ
ꯍꯣꯏ ꯑꯗꯨꯁꯨ ꯈꯟꯕ ꯌꯥꯔꯦ ꯎꯝ
ꯑꯩꯅ ꯉꯛꯄꯅꯦꯕ ꯃꯣꯏꯒꯤꯁꯦ
ꯎꯝ ꯎꯝ
ꯍꯞꯇꯥ ꯑꯃꯒꯨꯝꯕ ꯈꯛꯇ ꯑꯣꯏꯔꯗꯤ ꯈꯔꯁꯨ ꯈꯔꯕꯨꯁꯨ ꯐꯩꯌꯦꯕ ꯑꯗꯨꯁꯨ ꯅꯠꯇ ꯇ‌ꯦ ꯁꯨꯛ ꯀꯨꯏꯅꯀꯣ ꯑꯩꯅ ꯅꯣꯡꯃꯁꯨꯀꯣ ꯀꯩꯅꯣ ꯑꯗꯨꯝ ꯐꯒꯤ ꯇꯧꯕ ꯅꯣꯡꯃ ꯃꯤ ꯑꯃꯗꯀꯣ ꯋꯥꯔꯤ ꯁꯥꯟꯅꯔꯒ ꯃꯣꯏꯁꯦ ꯑꯗꯨꯝ ꯌꯦꯡꯉꯒ ꯂꯩꯌꯦ ꯍꯥꯏꯕꯀꯣ꯫ ꯊꯕꯛꯁꯨ ꯑꯗꯨꯝ ꯂꯦꯞꯄꯤ ꯍꯥꯏꯌꯦ꯫
ꯑ ꯑꯥ꯫
ꯑꯗꯨ ꯑꯩꯅ꯫
ꯌꯥ
ꯅꯣꯏꯁꯦ ꯅꯨꯡꯗꯥꯡ ꯈꯨꯗꯤꯡ ꯑꯗꯨꯝ ꯇꯨꯝꯗꯕ ꯄꯣꯠꯁꯦ ꯑꯩꯈꯣꯏꯗꯤ ꯇꯨꯝꯗ꯭ꯔꯗꯤ ꯁꯛꯁꯦ ꯑꯗꯨꯝ ꯊꯤꯖꯤꯜꯂꯛꯑꯦ ꯅꯣꯏꯗꯤ ꯁꯛ ꯌꯥꯝ ꯊꯤꯔꯝꯒꯅ
ꯑꯦꯁ ꯑꯗꯨꯗꯀꯣ ꯑꯩꯈꯣꯏꯗꯤ ꯇꯨꯝꯗ꯭ꯔꯁꯨ ꯁꯛꯇꯤ ꯑꯗꯨꯝ ꯌꯥꯕꯅꯦ
ꯌꯥꯏ ꯌꯥꯏ
ꯎꯝ ꯃꯣꯏꯅ ꯍꯥꯏꯕꯅꯦꯕ ꯀꯩ ꯑꯩꯈꯣꯏꯗꯤ ꯑꯥ ꯑꯁꯤ ꯁꯥꯟꯅꯕꯁꯤ ꯌꯦꯡꯕꯗ ꯊꯕꯛꯀꯁꯨ ꯂꯣꯏ ꯂꯤꯞꯅꯔꯦ ꯑꯗꯨꯝ ꯍꯥꯏꯕꯗꯨꯗꯀꯣ ꯑꯩꯗꯤ ꯑꯗꯨꯝ ꯐꯖꯅꯕꯨ ꯉꯛꯈ꯭ꯔꯦ
ꯏꯟꯇꯔꯦꯁꯥ
ꯍꯣꯏ ꯑꯗꯣ ꯃꯤ ꯈꯔꯗꯤꯀꯣ ꯎꯝ ꯀꯩꯅꯣ ꯇꯧꯋꯤ ꯍꯥꯏ ꯁꯤ ꯁꯥꯟꯅꯕ ꯌꯦꯡꯕꯁꯦ ꯅꯨꯡꯗꯥꯡꯗꯁ‌ꯦ ꯍꯨꯏꯒ ꯆꯥꯃꯤꯟꯅꯔꯒ ꯀꯣ ꯌ‌ꯦꯡ ꯊꯣꯡꯕꯗꫭ ꯑꯗꯨꯃꯥꯏꯅꯒꯁꯨ ꯅꯨꯡꯉꯥꯏꯅ ꯇꯧꯔꯤ ꯍꯥꯏꯌꯦ ꯑꯗꯩ ꯌꯦꯡꯕ ꯈꯛꯇ ꯄꯩꯁꯥ ꯂꯥꯛꯇꯕꯗꯨꯗꯨ ꯈꯛꯇ ꯅꯠꯇꯦꯕ ꯑꯃꯨꯛꯀꯁꯨ ꯄꯩꯁꯥ ꯊꯥꯗꯔꯒ ꯌꯦꯡꯉꯒ ꯂꯩꯕꯗꯣ ꯃꯤ ꯈꯣꯏꯅ ꯐꯖꯅ ꯏꯅꯥꯛ ꯈꯨꯜꯂꯦ ꯑꯩꯈꯣꯏ ꯈꯛꯇ ꯉꯥꯏꯔꯦ ꯂꯥꯏꯔ
ꯑꯗꯨ ꯎꯝ ꯑꯁꯤ ꯑꯁꯦꯡꯕ ꯍꯥꯏꯔꯗꯤꯀꯣ ꯎꯝ ꯄ‌ꯣꯠ ꯆꯩꯁꯦ ꯁꯤꯅꯤꯗꯥ ꯑꯥ ꯑꯦꯆꯤꯞꯃꯦꯟ ꯍꯥꯏꯕꯁꯤꯀꯣ ꯎꯝ ꯌꯥꯝ ꯆꯥꯎꯕ ꯄꯤꯛꯄ ꯋꯥ ꯈꯛꯇꯪ ꯅꯠꯇꯦꯗ ꯏꯁꯥꯗ ꯍꯣꯠꯅꯔꯒ ꯏꯁꯥꯅ ꯉꯝꯕ ꯆꯥꯡꯗ ꯊꯥꯗꯔꯒ ꯐꯪꯕ ꯈꯔ ꯈꯛꯇꯪꯗꯨꯁꯨ ꯑꯗꯨ ꯃꯍꯥꯎ ꯑꯃꯅꯦꯗꯅ ꯑꯗꯣ ꯉꯁꯤꯐꯥꯎ ꯑꯩ ꯕꯦꯠ ꯆꯠꯁꯨ ꯊꯦꯡꯅꯩꯀꯣ ꯃꯄꯨꯟꯁꯤꯒꯤ꯫ ꯎꯝ ꯄꯩꯁꯥ ꯁꯨꯡ ꯇꯥꯡ ꯇꯥꯡꯗ꯭ꯔꯤꯕ ꯌꯥꯎꯔꯤꯌꯦ ꯆꯍꯤ ꯑꯗꯨꯝ ꯂꯩꯕꯁꯦ ꯑꯩ ꯑꯗꯨ ꯉꯛ ꯉꯛꯁꯨ ꯉꯛꯑꯦ ꯑꯗꯣ ꯑꯩꯈꯣꯏꯅꯗꯤ ꯁꯦꯡꯅ ꯍꯥꯏꯕ ꯀꯥꯟꯗꯀꯣ ꯄꯩꯁꯥ ꯂꯩ ꯍꯥꯏꯕ ꯅꯠꯇꯦꯀꯣ ꯌꯥꯝ ꯏꯅꯥꯛ ꯈꯨꯠꯜꯂꯤ ꯑꯗꯨꯗ ꯍꯥꯏꯕ ꯅꯠꯇꯦꯀꯣ ꯑꯗꯨꯁꯨ ꯅꯨꯡꯉꯥꯏꯕ ꯑꯃꯅꯗꯤ ꯏꯁꯥ ꯏꯇꯣꯟꯇꯅ ꯑꯦꯐꯔꯠ ꯄꯤꯔꯒ ꯈꯤꯇꯪ ꯈꯇꯪ ꯑꯣꯏꯔꯁꯨ ꯐꯪꯕꯗꯣ ꯑꯗꯨꯒꯤ ꯃꯍꯥꯎꯗꯤ ꯀꯩꯅꯣ ꯇꯣꯉꯥꯟꯕ ꯑꯃ ꯌꯥꯎꯔꯤꯕ ꯑꯗꯣ ꯑꯗꯨꯒꯤ ꯑꯦꯛꯁꯄꯤꯔꯤꯌꯦꯟꯁꯁꯨ ꯐꯪꯗ꯭ꯔꯗꯤ ꯌꯥꯝꯅ ꯍꯣꯠꯅꯕ ꯋꯥꯠ ꯄꯅꯦꯕꯀꯣ ꯃꯤꯁꯦ ꯌꯥꯗꯕꯅꯦꯕ ꯑꯩꯈꯣꯏꯅ ꯀꯣꯔꯣꯅꯥ ꯃꯇꯝꯒꯨꯝꯕ ꯀꯩꯀꯥꯗꯒꯤ ꯍꯧꯈ꯭ꯔꯕꯒꯤ ꯇꯨ ꯊꯥꯎꯖꯟ ꯇ꯭ꯋꯦꯟꯇꯤ ꯋꯥꯟ꯫ ꯇ꯭ꯋꯦꯟꯇꯤꯗꯒꯤ ꯍꯧꯈ꯭ꯔꯦ ꯍꯥꯏꯕ ꯌꯥꯔꯦꯕ꯫ ꯑꯗꯨꯗꯒꯤ ꯀꯝꯄꯅꯤ ꯔꯦꯖꯤꯁꯇꯥꯔ ꯇꯧꯔꯒ ꯑꯣꯐꯤꯁ ꯍꯥꯡꯉꯒ ꯀꯣ ꯔꯤꯛ꯫ ꯁꯂꯧꯕꯖꯦ ꯍꯧꯗꯤ ꯍꯧꯈ꯭ꯔꯦꯕ ꯑꯗꯨꯒꯤ ꯀꯩꯁꯨ ꯂꯩꯇꯦ ꯍꯥꯏꯔꯁꯨ ꯋꯥꯈꯜꯗꯣ ꯑꯃꯨꯛ ꯍꯟꯅ ꯑꯗꯨꯒꯤ ꯃꯇꯝꯗ꯫ ꯎꯝ ꯇꯧꯈ꯭ꯔꯕ ꯑꯦꯐꯥꯔꯠ ꯈꯨꯄꯤꯗꯣ ꯑꯃꯨꯛ꯫ ꯄꯤꯕꯇ‌ꯣ ꯄꯨꯔꯥ ꯂꯦꯞꯄꯒ ꯇꯣꯛꯄꯗꯨꯗꯤ ꯇꯟꯕ ꯑꯃꯁꯨ ꯌꯥꯎꯋꯦꯕꯀꯣ꯫ ꯄꯩꯁꯥ ꯑꯃꯛ ꯐꯪꯕ ꯍꯧꯈ꯭ꯔꯗꯤ ꯐꯪꯕ ꯂꯦꯞꯅꯤꯡꯗꯕꯅꯤꯗꯅ ꯃꯤꯁꯦ꯫
ꯇꯧꯈꯔꯦ
ꯑꯁꯦ
ꯄꯩꯁꯥꯁꯦ ꯈꯨꯠꯇ ꯐꯪꯕ ꯍꯧꯈ꯭ꯔꯗꯤꯀꯣ ꯂꯦꯞꯅꯤꯡꯗ꯭ꯔꯦ
ꯍꯣꯏ ꯂꯦꯞꯅꯤꯡꯗꯕꯅꯦꯕ ꯑꯗꯨꯒꯤ ꯂꯦꯞꯄꯗꯤ ꯀꯃꯥꯏꯅ ꯇꯧꯒꯔꯕ꯭ꯔꯥ ꯍꯥꯏꯕꯒꯤ ꯐꯪꯁꯟ ꯑꯃ ꯃꯊꯥ ꯁꯥꯕ ꯏꯁꯇꯦꯖ ꯑꯃ ꯂꯥꯛꯄꯅꯦꯕ ꯃꯤꯁꯦ ꯑ ꯆꯣꯝꯂꯥꯛ ꯂꯥꯛꯇꯕ ꯃꯤ ꯈꯔꯁꯨ ꯌꯥꯎꯋꯦꯕ ꯑꯗꯨꯃꯛꯇꯤ ꯈꯔꯗꯤ ꯍꯦꯟꯗꯤ ꯍꯦꯟꯖꯤꯜꯂꯦ ꯑꯗꯨ ꯐꯥꯎꯗꯤ ꯑꯩꯗꯤ ꯑ ꯇꯧꯗꯤ ꯇꯧꯍꯟꯅꯤꯡꯗꯦ
ꯑꯩꯗꯤ ꯀꯩꯅꯣ ꯍꯥꯏꯕꯅꯦ ꯑꯩꯈꯣꯏ ꯑꯁ꯭ꯋꯥꯏꯗ ꯂꯩꯔꯤꯕꯕ ꯑꯉꯥꯡꯁꯤꯡꯁꯨꯀꯣ ꯑꯩꯅ ꯍꯥꯏꯕꯑꯦ ꯅꯣꯏ ꯀꯣꯂꯦꯖ ꯀꯥꯔꯦ ꯈꯣꯠꯂꯦ ꯍꯥꯏꯔꯒ ꯇꯨꯃꯤꯟꯅ ꯂꯩꯊꯣꯛꯀꯅꯨ꯫ ꯀꯣꯂꯦꯖ ꯀꯥꯕꯗꯤ ꯑꯗꯨꯝ ꯅꯨꯡꯊꯤꯜꯗ ꯀꯥꯕ ꯆꯠꯀꯅꯤꯗꯅ ꯑꯗꯣ꯫
ꯍꯣꯏ ꯍꯣꯏ ꯍꯣꯏ꯫
ꯑꯗꯣ ꯅꯣꯏꯁꯨ ꯍꯧꯖꯤꯛꯀꯥꯟꯗꯤ ꯄꯩꯁꯥ ꯇꯥꯟꯕꯒꯤꯁꯦ ꯃꯌꯥꯝ ꯂꯩꯌꯦꯕ ꯑꯦ꯫ ꯑꯉꯥꯡꯁꯤꯡ ꯄꯨꯡ ꯑꯃ ꯑꯃ ꯃꯈꯥꯏ ꯈꯛꯁꯨ ꯇꯥꯛꯄ ꯌꯥꯏꯀꯣ ꯃꯥꯒꯤ꯫ ꯀꯥ ꯍꯦꯟꯅ ꯃꯥꯡꯉꯣꯏꯕ ꯑꯗꯨꯅ ꯃꯥꯅꯕꯨꯒꯤ ꯍꯦꯟꯅꯕꯨ꯫ ꯀꯥꯟꯅ ꯍꯧꯗꯣꯏꯅꯦꯕ ꯑꯗꯣ꯫ ꯑ ꯂꯥꯏꯔꯤꯛ ꯑꯗꯨꯝ ꯄꯥꯔꯒ ꯂꯩꯗ‌ꯣ꯫ ꯐꯣꯟ ꯃꯦꯠꯂꯒ ꯃꯇꯝ ꯃꯥꯡꯍꯟꯗꯣꯏꯕ ꯁꯨꯔꯛꯄꯨꯗꯤ꯫ ꯑꯉꯥꯡꯁꯤꯡ ꯂꯥꯏꯔꯤꯛ ꯈꯔ ꯇꯥꯛ꯫ ꯍꯧꯋꯣ ꯅꯠꯇ꯭ꯔꯒ ꯍꯣꯏ ꯂꯩꯥꯏꯁꯥꯕꯤꯈꯣꯏꯗꯤꯀꯣ ꯂꯤꯛꯀꯨꯝꯕ ꯀꯔꯤ ꯀ꯭ꯔꯤꯔ ꯍꯧꯖꯤꯛ ꯀꯅꯤ ꯑ
ꯍꯣꯏ ꯍꯣꯏ
ꯁꯅꯥ ꯃꯆꯥ ꯃꯆꯥ ꯅꯥꯗ ꯍꯥꯞꯅꯕ ꯑꯗꯨꯝ ꯑꯩꯈꯣꯏꯅ ꯄꯥꯝꯕ ꯃꯑꯣꯡꯗ ꯑꯗꯨꯝ ꯁꯦꯝꯂꯒ ꯁꯨ ꯌꯣꯟꯕ ꯌꯥꯏꯅ ꯍꯧꯖꯤꯛ ꯑꯩꯈꯣꯏ ꯐꯣꯟꯗ ꯐꯖ ꯐꯖꯅꯤꯡꯉꯥꯏ ꯍꯥ ꯑꯗꯨꯒꯨꯝꯕ ꯃꯆꯥ ꯃꯆꯥꯗꯨꯁꯨ ꯁꯦꯝꯅꯕꯀꯣ ꯃꯅꯥꯊꯟ ꯃꯅꯥꯊꯟꯗ ꯄꯩꯁꯥ ꯇ
ꯃꯦꯃꯦꯟꯂꯥꯏꯟꯗꯖꯤꯁꯦ ꯎꯝ ꯑꯣ ꯑꯃꯗꯤ ꯀꯩꯅꯣ ꯑꯃꯗꯤ ꯗꯔꯀꯥꯔ ꯑꯣꯏꯔꯤꯕ ꯑꯩꯅ ꯍꯥꯏꯕꯁꯦ ꯑ ꯍꯣꯏ ꯐ꯭ꯔꯤ ꯂꯩꯕ ꯅꯨꯃꯤꯠꯁꯨ ꯂꯩꯕ ꯇꯥꯕꯅꯤꯀꯣ ꯑꯗꯨꯗꯤ ꯑ ꯁꯦꯡꯅ ꯍꯥꯏꯔꯦ ꯑꯩꯈꯣꯏꯁꯨ ꯑ ꯐ꯭ꯔꯥꯏꯗꯦ ꯁꯦꯇꯔꯗꯦ ꯁꯦꯇꯔꯗꯦ ꯁꯟꯗꯦꯁꯦ ꯑꯌꯥꯝꯕ ꯐ꯭ꯔꯤ ꯑꯣꯏꯔꯦ ꯍꯥꯏꯔꯁꯦꯕ ꯑꯗꯨꯗ ꯐ꯭ꯔꯤꯗꯤ ꯐ꯭ꯔꯤꯅꯦꯗꯅ ꯑꯗꯨꯁꯨ ꯑꯦꯠꯂꯤꯁ ꯅꯣꯡꯃꯒꯤ ꯗ꯭ꯌꯨꯇꯤ ꯑꯃꯗꯤ ꯗꯔꯀꯥꯔ ꯑꯣꯏ ꯍꯥꯏꯕ ꯑꯩꯅ ꯍꯥꯏꯅꯤꯡꯕꯗ ꯌꯥꯝꯕ ꯌꯥꯝꯗꯕ ꯋꯥꯠ ꯇꯣꯛꯈ꯭ꯔꯕ ꯑꯩꯒꯤ ꯀꯩꯅꯣꯝꯃ ꯇꯧꯐꯝ ꯊꯣꯛꯄ ꯑꯃꯗꯤ ꯗꯔꯀꯥꯔ ꯑꯣꯏꯔꯤꯕ ꯁꯨꯝꯂ ꯂꯩꯇꯕ ꯑꯗꯨꯁꯨ ꯂꯩꯇꯕ ꯅꯠꯇꯦꯀꯣ ꯁꯨꯡꯂꯩ ꯂꯩꯇꯕꯁꯨ ꯌꯥꯎꯔꯤꯀꯣ ꯑꯗꯨꯐꯥꯎꯗꯤ ꯑꯩ ꯑꯗꯨꯐꯥꯎꯗꯤ ꯑꯦꯄ꯭ꯔꯤꯁꯦꯠ ꯇꯧꯅꯤꯡꯗꯦꯍꯦ
ꯑꯗꯨ ꯑꯩ ꯑꯗꯨꯝ ꯀꯩꯅꯣ ꯇꯧꯕ ꯍꯣꯏ ꯅꯪꯅ ꯋꯥꯅ ꯋꯥꯅ ꯁꯨꯔꯒꯀꯣ ꯑꯦꯁ ꯅꯣꯡ ꯐꯥꯗꯧꯗꯤ ꯍꯟꯗꯛ ꯑ ꯅꯨꯃꯤꯠ ꯑꯃ ꯑꯩ ꯑꯗꯨꯝ ꯋꯥꯔꯕꯅꯤꯅ ꯀꯨꯏꯅ ꯋꯥꯔꯕꯅꯤꯅ ꯑꯩ ꯀꯣꯏꯊꯣꯛꯀꯦ ꯀꯣ ꯑꯗꯨꯝ ꯏꯊꯟꯇ ꯑꯥ ꯍꯔꯥꯎ ꯊꯣꯛꯀꯦ ꯍꯥꯏꯅ꯫ ꯊꯣꯛꯑꯒꯕ ꯀꯩꯊꯦꯜꯒꯨꯝꯕ ꯀꯣꯏꯔ ꯆꯞꯁꯨ ꯑꯗꯨꯝ ꯆꯠꯂꯣꯕ꯫ ꯑꯩꯈꯣꯏ ꯏꯁꯥꯕꯨꯁꯨ ꯑꯗꯨꯝ ꯍꯔꯥꯎꯍꯜꯂꯒ ꯀꯣ ꯇꯧꯒꯗꯧꯕꯅꯦꯕ꯫ ꯅꯠꯇꯕꯤꯗ ꯑ꯫ ꯑꯩꯈꯣꯏꯃꯤꯁꯨ ꯐꯣꯟꯗꯨ ꯃꯦꯠꯂꯦꯕ ꯃꯦꯠꯇꯦ ꯍꯥꯏꯕꯗꯤ ꯅꯠꯇꯦꯕ꯫ ꯑꯗꯨ ꯑꯣꯏꯔꯁꯨꯀꯣ ꯅꯨꯃꯤꯠ ꯆꯨꯞꯄ ꯅꯨꯗꯥꯡ ꯆꯨꯞꯄ ꯑꯗꯨꯝ ꯃꯦꯠꯂꯒ꯫ ꯀꯩꯝ ꯇꯧꯗ꯭ꯔꯒ ꯂꯩꯕꯗꯣ ꯃꯣꯏꯕꯨꯀꯣ꫰꫰
ꯍꯨꯁ ꯒꯦꯝ ꯁꯥꯟꯅꯕꯁꯤꯡꯁꯤꯅꯤꯀꯣ ꯍꯣꯜ ꯗꯦ ꯁꯥꯟꯅꯕ ꯉꯝꯕ ꯌꯥꯎ ꯕꯅꯦꯀꯣ꯫
ꯑꯗꯨꯒꯨꯝꯅ ꯇꯧꯕꯁꯤꯡꯗꯣ ꯌꯥꯔꯥꯔꯣꯏ꯫
ꯑꯗꯨꯒꯤ ꯑꯦꯐꯔꯠꯇꯣ ꯀꯩꯅꯣ ꯑꯣꯏꯕ ꯌꯥꯕꯀꯣ ꯗꯤꯖꯤꯇꯦꯜ꯫ ꯏꯁꯀꯦꯜꯁꯦ ꯍꯧꯖꯤꯛꯇꯤ ꯌꯥꯝ ꯇꯝꯕ ꯌꯥꯕꯅꯦ ꯑꯩ ꯑꯩꯈꯣꯏꯅ ꯍꯣꯏ ꯑꯩ ꯑꯁꯦ ꯑꯩꯉꯣꯟꯅ ꯑꯩꯁꯨ ꯗꯤꯖꯤꯇꯦꯜꯅꯦꯀꯣ ꯃꯦꯟ ꯑꯣꯏꯅ ꯇꯧꯁꯦ ꯑꯗꯣ ꯏꯟꯇꯔꯅꯦꯠ ꯃꯥꯛ ꯃꯥꯛꯇꯤꯡꯁꯦ ꯇꯧꯕ ꯐꯖꯅ ꯌꯥꯕꯅꯦ ꯐ꯭ꯔꯤꯂꯦꯟꯁꯤꯡ ꯔꯣꯏ ꯂꯩꯕꯅꯦ ꯑꯩꯈꯣꯏꯅ ꯐ꯭ꯔꯤꯂꯦꯟꯁꯤꯡꯒꯤ ꯃꯇꯝꯗꯣ꯫ ꯐ꯭ꯔꯤꯂꯦꯟꯁꯤꯡꯗ ꯄꯤꯗꯕꯤ ꯑꯩꯈꯣꯏ ꯑꯩꯅꯗꯤ ꯑꯃꯨꯛ ꯂꯝꯐꯦꯜꯗ ꯑꯣꯐꯤꯁ ꯂꯧꯔꯒ ꯀꯩꯅꯣ ꯑꯥ꯫ ꯑꯜꯒꯣꯜꯔꯤꯊꯝ ꯀꯨꯝꯕꯁ ꯁꯦꯝꯈ꯭ꯔꯕꯒꯤꯀꯣ ꯑꯗꯨꯒꯤ ꯃꯇꯝꯗꯣ ꯑꯇꯣꯞꯄꯗ ꯄꯤꯕ ꯑꯃꯨꯛ ꯅꯪꯗ꯭ꯔꯕꯒꯤ꯫ ꯇꯧꯈꯤꯕ ꯋꯥꯅꯦꯕ ꯑꯗꯨꯁꯨ ꯗꯤꯖꯤꯇꯦꯜꯁꯦ ꯑꯗꯨꯝ ꯌꯥꯕꯅꯦ ꯍꯧꯕ ꯌꯥꯕ ꯃꯌꯥꯝ ꯌꯥꯝꯗꯤ ꯂꯩꯕꯅꯦ ꯑꯩꯈꯣꯏꯁꯦ ꯇꯝꯕ ꯇꯟꯕꯁꯤꯅꯦꯕ ꯈ꯭ꯋꯥꯏꯗꯒꯤ ꯀꯤ ꯑꯥ ꯂꯩꯍꯧꯔꯤꯕꯁꯤꯡꯁꯦ꯫ ꯊꯕꯛ ꯊꯕꯛ ꯂꯩꯇꯦ ꯍꯥꯏꯕ ꯅꯠꯇꯦꯕ ꯁꯨꯕ ꯍꯩꯇꯕ꯫ ꯄ꯭ꯂꯁ ꯇꯟꯕ ꯁꯤꯁꯤ ꯈꯛꯇꯪꯅꯦꯕ꯫
ꯍꯣꯏ꯫
ꯑꯗꯨꯅ꯫ ꯗ꯭ꯌꯨꯇꯤ ꯑꯃꯗꯤ ꯀꯝꯄꯜꯁꯔꯤ ꯑꯩꯈꯣꯏꯒꯤ ꯑꯩꯅꯁꯨ ꯍꯥꯏꯕꯅꯦ ꯑꯩꯈꯣꯏꯒꯤ ꯌꯨꯝꯒꯤ꯫ ꯑꯩꯈꯣꯏꯖꯨ ꯑꯉꯥꯡ ꯑꯩꯈꯣꯏ ꯐꯦꯝꯃꯤꯂꯤ ꯕꯨꯗꯤ ꯑꯉꯥꯡꯗꯤ ꯌꯥꯝꯗꯦꯀꯣ ꯑꯩꯈꯣꯏꯕꯨꯗꯤ ꯑꯄꯨꯝ ꯈꯛꯇꯅꯤꯀꯣ ꯏꯆꯦꯁꯤꯡ ꯑꯣꯏꯈ꯭ꯔꯦ ꯑꯩꯈꯣꯏꯕꯨꯗꯤ ꯑꯗꯣ ꯑꯩꯅ ꯈ꯭ꯋꯥꯏꯗꯒꯤ ꯑꯉꯥꯡ ꯑꯣꯏꯔꯦ ꯑꯗꯨꯕꯨꯗꯤ ꯑꯗꯣ ꯑꯩꯈꯣꯏꯒꯤ ꯔꯤꯂꯦꯇꯤꯞ ꯍꯧꯖꯤꯛ ꯂꯩꯃꯤꯟꯅ ꯂꯩꯕꯁꯤꯡꯁꯦ ꯑꯩꯅꯁꯨ ꯍꯥꯏꯕꯅꯦ ꯌꯥꯝꯅ ꯍꯥꯏꯔꯒꯅ ꯍꯩꯄꯥ ꯁꯥꯕ ꯃꯨꯛ ꯃꯥꯟꯕ꯫
ꯑꯣ ꯌꯥꯗꯕꯅꯦ꯫
ꯌꯦꯡꯕ ꯀꯥꯟꯗ ꯀꯩꯅꯣ ꯍꯣꯏ꯫ ꯑꯩꯈꯣꯏꯁꯨꯨ ꯀꯩꯁꯨ ꯫ ꯀꯩꯅꯣꯝꯃꯗꯤ ꯇꯧ ꯍꯥꯏꯕꯅꯤ ꯑꯇꯩ ꯀꯩꯁꯨ ꯍꯦꯟꯅ ꯍꯥꯏꯅꯤꯡꯉꯥꯏ ꯂꯩꯇꯦ꯫
ꯑꯗꯣ ꯈꯪꯗꯦ ꯑꯗꯨꯒꯀꯣ ꯅꯪꯅ ꯉꯁꯥꯏ ꯍꯥꯏꯈꯤꯕ ꯈꯣꯏꯗꯣ꯫ ꯑꯗꯨꯝ ꯐꯣꯟ ꯃꯦꯠꯂꯒ ꯒꯦꯝꯁꯥꯅꯕ ꯑꯉꯥꯡ ꯈꯣꯏꯗꯣ꯫ ꯑꯉꯥꯡꯁꯨ ꯅꯠꯇ꯭ꯔꯁꯨ ꯑꯍꯟ ꯈꯣꯏꯁꯨ ꯀꯣ꯫ ꯃꯣꯏꯒ ꯑꯗꯨꯝ ꯋꯥꯔꯤ ꯁꯅꯥ꯫ ꯑꯉꯥꯡꯁꯤꯡꯕꯨꯗꯤ ꯆꯩꯕ ꯌꯥꯏꯌꯦꯕ ꯑꯍꯜꯁꯤꯡꯁꯦ ꯆꯩꯕꯁꯨ ꯆꯩꯕꯁꯨ ꯌꯥꯗꯦ ꯑꯈꯣꯏꯅ ꯉꯥꯡꯕꯗꯣ ꯃꯣꯏꯁꯦ ꯂꯣꯏꯅꯃꯛ ꯈꯪꯉꯦꯕ ꯂꯣꯏꯅꯃꯛ ꯒꯦꯟ ꯇꯥꯏꯌꯦꯕ꯫ ꯏꯟꯗꯕꯒꯤ ꯋꯥ ꯈꯛꯇꯅꯦꯕ ꯑꯗꯨ ꯌꯥꯝ ꯂꯨꯌꯦꯕ꯫
ꯑꯗꯨꯒꯤ꫰꫰ ꯀꯩ ꯍꯥꯏꯁꯤꯔꯥ ꯃꯣꯏꯒꯁꯨ ꯑꯗꯨꯝ ꯋꯥꯔꯤ ꯁꯥꯟꯅꯥꯕ ꯑꯅꯧ ꯕꯒꯤ ꯋꯥꯈꯜ꯫ ꯐꯕꯒꯤ ꯋꯥꯈꯜꯁꯦ ꯂꯩꯇꯕꯅꯦ ꯃꯣꯏꯗ ꯇꯁꯦꯡꯅ ꯍꯥꯏꯔꯗꯤ꯫
ꯑꯗꯨ ꯑꯃꯁꯨ ꯑꯃ ꯑꯣꯏꯔꯦ ꯑꯗꯨ ꯃꯍꯣꯏ ꯑꯗꯨ ꯑꯩꯅ ꯍꯥꯏ ꯃꯣꯏꯁꯦ ꯑꯥ ꯅꯦꯒꯦꯇꯤꯞꯇꯁꯨ ꯌꯥꯝ ꯈꯨꯡꯒꯟꯕ ꯑꯃ ꯌꯥꯎꯋꯦꯕ ꯀꯣ ꯑꯩꯅ ꯊꯦꯡꯅꯕ ꯀꯥꯟꯗ ꯑꯩꯁꯨ ꯒ꯭ꯌꯥꯟ ꯇꯥꯗꯕ ꯑꯃ ꯌꯥꯎꯕ ꯀꯩꯅꯣꯝꯃ ꯇꯧꯁꯦ ꯍꯥꯏꯕꯁꯦ ꯑꯩꯈꯣꯏꯁꯨ ꯈꯟꯗꯕ ꯅꯠ ꯅꯠꯇꯦꯅꯦ ꯀꯩꯔꯤꯅꯣ ꯑꯥ ꯀꯝꯄꯅꯤ ꯑꯃꯥ ꯔꯦꯖꯤꯁꯇꯥꯔ ꯇꯧꯕꯁꯦ ꯑꯁꯦꯡꯕꯗꯤ ꯌꯥꯝ ꯂꯥꯏꯗꯕꯅꯦ ꯑꯁꯣꯏꯕ ꯌꯥꯝ ꯊꯦꯡꯅꯕꯅꯦ ꯑꯗꯨꯗ ꯃꯤꯀꯤ ꯑꯥ ꯑꯦꯝꯄ꯭ꯂꯣꯌꯤꯒꯤ ꯄꯩꯁꯥ ꯇꯣꯂꯣꯞ ꯄꯤꯗꯕ ꯌꯥꯔꯣꯏ ꯑꯗꯨꯗ ꯏꯁꯥꯒꯤ ꯈꯤꯇꯪ ꯂꯦꯝꯅꯤꯡꯉꯥꯏꯁꯨ ꯇꯧꯗꯕ ꯌꯥꯔꯣꯏ ꯑꯗꯨꯗꯒꯤ ꯀ꯭ꯂꯥꯏꯟꯒꯤ ꯁꯣꯏꯗꯅꯤꯡꯉꯥꯏꯁꯨ ꯇꯧꯗꯕ ꯌꯥꯔꯣꯏ ꯑꯗꯨꯎꯕ ꯃꯇꯝꯗ ꯏꯃꯨꯡꯒꯤ ꯃꯤꯁꯦ ꯀꯧꯗꯕ ꯁꯨꯛꯅꯠ ꯅꯠꯇꯦꯕ ꯅꯨꯄꯥ ꯌꯥꯝꯃꯦꯕꯒꯣ ꯑꯩꯈꯣꯏꯁꯦ ꯀꯅꯁꯨ ꯌꯥ
ꯑꯁ ꯃꯣꯏꯒꯤ ꯈꯨꯇꯟꯗꯣ ꯀꯣ
ꯃꯌꯥ ꯌꯥꯗꯕ ꯍꯣꯏ ꯀꯩꯗꯧꯕꯌꯣ ꯑꯩ ꯉꯛꯑ ꯂꯩꯕꯅꯤ ꯑꯗꯨꯗꯣ ꯍꯧꯖꯤꯛ ꯈꯤꯇꯪꯅ ꯊꯕꯛ ꯊꯤꯕ ꯊꯤꯔ ꯍꯧꯖꯤꯛ ꯇꯧꯕ ꯑꯗꯣ ꯑꯩꯈꯣꯏꯅ ꯍꯧꯕ ꯃꯇꯝꯗ ꯍꯧꯃꯤꯟꯅꯔꯝꯃꯗꯤ ꯑꯦꯠꯂꯤꯁ ꯂꯝꯕꯤꯗꯣ ꯈꯤꯇꯪ ꯂꯩꯔꯝꯕꯁꯨ ꯌꯥꯏꯑꯦꯕꯀꯣ ꯑꯩꯈꯣꯏꯅꯗꯤ ꯑꯃꯨꯛꯀ ꯈꯤꯇꯪ ꯍꯦꯟꯕ ꯄꯥꯝꯕꯅꯤꯅ ꯂꯥꯏꯔꯤꯛꯁꯨ ꯇꯝꯅꯤꯡꯉꯦꯗꯅ ꯍꯥꯏꯕ ꯋꯥꯗꯅꯦ ꯂꯥꯏꯔꯤꯛ ꯌꯥꯎꯗ꯭ꯔꯗꯤ ꯊꯕꯛꯁꯦ ꯌꯥꯗꯕꯅꯦꯕ ꯑꯁꯦꯡꯕ ꯍꯥꯏꯔꯗꯤ ꯀꯝꯄꯅꯤ ꯔꯦꯖꯤꯁꯇꯥꯔ ꯇꯧꯕ ꯕꯤꯖꯤꯅꯦꯁ ꯇꯧꯕꯁꯦ ꯕꯤꯖꯤꯅꯦꯁ ꯂꯣ ꯍꯥꯏꯕꯁꯨ ꯂꯩꯔꯤꯗꯅꯀꯣ ꯂꯣ ꯁꯨꯡꯈꯪ ꯈꯪꯗꯅꯁꯨ ꯇꯧꯕ ꯌꯥꯗꯦꯗꯅ ꯑꯗꯨꯒꯤ ꯃꯣ ꯒ꯭ꯔꯦꯖꯨꯋꯦꯁꯟꯒꯤ ꯀꯩꯒꯤ ꯑꯃꯨꯛ ꯇꯧꯈꯤꯕꯒꯤ ꯇꯧꯕꯋꯥꯅꯦꯕ ꯑꯗꯨ ꯃꯣꯏꯗꯤ ꯇꯧꯍꯧꯗ꯭ꯔꯦ ꯍꯥꯏꯔꯣ ꯑꯗꯨꯒꯨꯝꯕꯗꯨ ꯀꯟꯇꯤꯅ꯭ꯌꯨ ꯑꯗꯨꯝ ꯇꯧꯊꯍꯧꯔꯗꯤ ꯃꯣꯏ ꯍꯧꯖꯤꯛ ꯀꯩꯅꯣꯝꯃꯗꯤ ꯇꯧꯕ ꯌꯥꯔꯕꯅꯤ ꯍꯦ ꯈꯣꯡꯕ ꯌꯥꯔꯕꯅꯤ ꯍꯦ ꯑꯗꯣ ꯁꯨꯡꯌꯥ ꯌꯥꯗꯕꯅꯤ ꯍꯦ ꯕꯦꯔꯥꯅꯦ ꯑꯩ ꯑꯗꯨꯏ ꯉꯁꯤ ꯐꯥꯎ ꯋꯥꯔꯤ ꯁꯥꯔꯤꯅꯦ ꯃꯣꯏ ꯃꯌꯥꯝꯁꯦ
ꯑꯗꯨꯝ ꯃꯣꯏꯁꯦ ꯀꯟꯕꯁꯨ ꯉꯝꯃꯔꯣꯏ ꯑꯗꯨꯕꯨ ꯈꯔꯗꯤ ꯌꯥꯎꯕꯅꯦꯀꯣ
ꯌꯥꯝꯅ ꯍꯥꯏꯔꯒꯅ ꯑꯃꯨꯛ ꯍꯩꯄꯥꯁꯥꯏ ꯍꯥꯏꯔꯦ ꯀꯩ ꯍꯥꯏꯕꯅꯣꯁꯨ